ꯍꯥꯎ
ꯅꯨꯡꯉꯥꯏꯔꯤꯕ‌ꯣ
ꯅꯨꯡꯉꯥꯏꯔꯤꯌꯦ ꯀꯔꯝ ꯀꯔꯝ ꯄꯥꯜꯂꯤꯒꯦ
ꯑꯁ ꯈꯪꯗ‌ꯦ ꯄꯪꯂꯩ ꯂꯩꯔꯤ ꯅꯥꯕ ꯑꯗꯨ ꯅꯪꯕꯨ ꯍꯧꯖꯤꯛ ꯑꯥ ꯍꯥꯌꯦꯡ ꯉꯔꯥꯡꯅꯤꯕ
ꯍꯥꯌꯦꯡ ꯀꯥꯔꯛ ꯀꯥꯅꯤ ꯍꯥꯌꯦꯡ ꯀꯥꯔꯛ ꯀꯥꯅꯤ
ꯑꯥꯍꯥꯎꯕ ꯄꯨꯔꯥ ꯂꯥꯛ ꯑꯣꯅꯦ
ꯍꯥꯎ ꯕꯨ ꯂꯩꯇꯥꯔꯤꯅꯦ ꯏꯌꯥꯝꯕ ꯑ‌ꯦ ꯀꯩ ꯃꯊꯦꯜ ꯀꯩ ꯃꯊ‌ꯦ ꯊ‌ꯦꯜ ꯍ‌ꯣꯠ ꯅꯔꯒ‌ꯦ ꯍꯥꯥ
ꯇꯥꯕ꯭ꯔꯣ
ꯇꯥꯏ ꯇꯥꯏ ꯀꯩ ꯃꯦꯊꯦꯜ ꯍ‌ꯣꯠꯅꯔꯒꯦ
ꯇꯥꯕ꯭ꯔꯣ
ꯇꯥꯏꯌꯦ
ꯑꯣ ꯑꯗꯨ ꯅꯪ ꯇꯨꯌꯦꯞ ꯂꯣꯏꯔ ꯀꯩꯗꯧꯗꯣꯏꯅꯣ
ꯇꯨꯋꯦꯜꯕ ꯂꯣꯏꯔꯒ ꯖꯨꯒꯥꯂꯤ ꯑꯣꯏꯔꯒꯦ ꯇꯨꯋꯦꯜꯕ ꯂꯣꯏꯔꯒ ꯖꯨꯒꯥꯂꯤ ꯑꯣꯏꯒꯦ
ꯁꯤ ꯊꯕꯛ ꯆꯠꯀꯦꯕ
ꯎꯝ ꯊꯕꯛ ꯈꯔ ꯈꯔ ꯆꯠꯀꯦ
ꯀꯣꯂꯦꯖꯇꯤ
ꯀꯣꯂꯦꯁꯇꯣ ꯈꯪꯗꯔꯤꯌꯦ ꯑꯩ
ꯏꯖꯥꯝ ꯍꯥꯏꯗꯣ ꯀꯣꯂꯦꯁꯇꯤ ꯇꯧꯔꯣꯏ ꯅꯠꯇ꯭ꯔꯣ ꯁꯦ ꯁ꯭ꯋꯥꯏꯗ
ꯁ꯭ꯋꯥꯏ ꯑꯗꯨꯋꯥꯏꯗꯗꯤ ꯇꯧꯔꯔꯣꯏ ꯑꯈꯣꯏ ꯔꯣꯝꯗ ꯇꯧꯔꯅꯤ
ꯑꯣ ꯑꯗꯣ ꯄꯩꯈꯥ ꯊꯥꯒꯦꯕ
ꯄꯩꯈꯥꯁꯨ ꯊꯥꯗꯣ ꯃꯥꯜꯂꯦ ꯈꯔꯗꯤ ꯑꯗꯣ ꯈꯪꯗꯔꯤ
ꯀꯣꯆꯤꯡ ꯇꯧꯖꯤꯂꯣ ꯀꯩꯅꯣ
ꯀꯣꯆꯤꯡꯗꯣ ꯄꯩꯁꯥ ꯈꯔ ꯇꯥꯟꯈꯤꯒꯦ ꯑꯗꯨꯒ ꯆꯠꯂꯗꯝ
ꯎꯝ ꯀꯣꯆꯤꯡ ꯇꯧꯖꯤꯜꯂꯣ ꯎꯝ
ꯃꯣꯏꯒꯤ ꯁꯤ ꯑꯥꯔ ꯄꯤ ꯑꯦꯐ ꯀꯥꯏꯅ ꯏꯟꯗꯤꯌꯥꯟ ꯑꯥ꯭ꫪꯃꯤ ꯂꯩꯁꯤꯡꯁꯦ ꯃꯣꯏꯁꯤꯅ ꯀꯃꯥꯏꯅ ꯇꯧꯕꯅꯣꯕ ꯃꯣꯏꯖꯤꯅ ꯀꯔꯝꯕ ꯑꯦꯛꯖꯥꯝꯅꯣꯕ
ꯁꯤ ꯑꯥꯔ ꯄꯤ ꯑꯦꯐꯀꯤ ꯑ‌ꯦꯛꯖꯥꯝ ꯇꯣꯉꯥꯟꯅꯕꯨꯗꯤ ꯂꯩꯌꯦꯕꯀꯣ ꯍꯨꯖꯤꯛ ꯏꯟꯗꯤꯌꯥꯟ ꯑꯥꯔꯃꯤ ꯍꯥꯏꯔꯒꯅꯅꯦ
ꯎꯝ ꯎꯝ
ꯑꯩꯈꯣꯏꯒꯤ ꯗꯥꯏꯔꯦꯛ ꯏꯟꯗꯤꯌꯥꯟ ꯑꯥꯔꯃꯤ ꯎꯝ ꯑꯩꯈꯣꯏꯒꯤ ꯀꯟꯇ꯭ꯔꯤ ꯉꯥꯛꯄ ꯑꯃ ꯂꯩꯔꯦꯗꯅ ꯑꯗꯣ ꯅꯪꯕꯨ ꯍꯥꯏꯔꯤꯕ ꯁꯤ ꯑꯥꯔ ꯄꯤ ꯑꯦꯐ ꯑꯗꯒꯤ ꯁꯤ ꯑꯥꯏ ꯑꯦꯁ ꯑꯦꯐ ꯀꯨꯝꯕ ꯑꯁꯥꯝ ꯔꯥꯏꯐꯜꯒꯨꯝꯕ ꯑꯗꯨꯒ ꯑꯦꯁ ꯑꯦꯁ ꯁꯤ ꯕꯤ ꯏꯒꯨꯝꯕ ꯑꯗꯨꯒ ꯒꯨꯝꯕꯗꯣ ꯑꯥ ꯕꯤ ꯑꯦꯁ ꯑꯦꯐꯀꯨꯝꯕꯗꯣ
ꯎꯝ
ꯑꯗꯨꯗꯤ ꯑꯥꯔꯃꯤ ꯅꯠꯇꯦꯕ ꯑꯁ ꯁꯦꯟꯇ꯭ꯔꯦꯜ ꯐꯣꯔꯁ ꯀꯧꯋꯦꯕ ꯃꯣꯏꯗꯤ ꯃꯣꯏꯗꯤ ꯁꯤ ꯑꯦ ꯄꯤ ꯑꯦꯐ ꯍꯥꯏꯗꯣ ꯁꯦꯟꯇ꯭ꯔꯦꯜ ꯑꯥꯝ ꯄꯨꯂꯤꯁ ꯐꯣꯔꯁ ꯍꯥꯏꯗꯣ ꯑꯗꯨꯏ ꯃꯅꯨꯡ ꯆꯟꯗꯣꯏꯅꯦꯕ ꯃꯣꯏꯗꯤ ꯏꯟꯗꯤꯌꯥꯟ ꯑꯥꯔꯃꯤ ꯅꯠꯇꯦꯕ ꯑꯩꯈꯣꯏꯁꯤ ꯄꯨꯂꯤꯁꯀ ꯆꯞ ꯃꯥꯟꯅꯩꯕ ꯁꯦꯟꯇ꯭ꯔꯦꯜꯒꯤ ꯄꯨꯂꯤꯁ ꯑꯣꯏꯕ ꯃꯣꯏꯅ ꯑꯥꯔꯃꯤ ꯍꯥꯏ ꯏꯟꯗꯤꯌꯥꯟ ꯑꯥꯔꯃꯤ ꯍꯥꯏꯔꯒꯅ ꯇꯣꯉꯥꯟꯅ ꯑꯦꯟ ꯗꯤ ꯑꯦ ꯆꯪꯉꯤꯕ ꯁꯤ ꯗꯤ ꯑꯦꯁꯇꯒ ꯆꯪꯉꯤ ꯀꯥꯡꯕꯨꯗꯣ
ꯑꯣ
ꯑꯗꯨꯅ ꯏꯟꯗꯤꯌꯥꯟ ꯑꯥꯔꯃꯤ ꯇꯣꯉꯥꯟꯅ ꯑꯒꯅꯤꯕꯤꯔꯒ ꯆꯪꯉꯤꯗꯣ ꯑꯗꯨꯗꯤ ꯏꯟꯗꯤꯌꯥꯟ ꯑꯥꯔꯃꯤꯅꯦꯕ ꯑꯗꯨꯒ ꯁꯤ ꯑꯥꯔ ꯄꯤ ꯑꯦꯞꯀꯨꯝꯕ ꯁꯤ ꯑꯥꯏ ꯑꯦ ꯁꯤ ꯑꯦꯞꯀꯨꯝꯕꯁꯦ ꯑꯩꯈꯣꯏ ꯁ꯭ꯋꯥꯏ ꯂꯩ ꯕꯤ ꯑꯦꯁ ꯑꯦꯞꯀꯨꯝꯕ ꯀꯩꯒꯨꯝꯕꯁꯦ ꯁꯤꯅ ꯁꯤ ꯑꯦ ꯄꯤ ꯑꯦꯞ ꯍꯥꯏꯗꯅ ꯁꯦꯟꯇ꯭ꯔꯦꯜ ꯑꯥꯝ ꯄꯨꯂꯤꯁ ꯐꯣꯔꯁ ꯍꯥꯏꯗꯅ ꯄꯨꯂꯤꯁ ꯀꯥꯡꯕꯨꯅꯦꯕ ꯁꯦꯟꯇ꯭ꯔꯦꯜꯒꯤ ꯑꯣꯏꯕ ꯄꯨꯂꯤꯁ ꯀꯥꯡꯕꯨꯅꯦꯕ ꯁꯤꯁꯤꯅ ꯇꯣꯉꯥꯂꯦꯕ ꯑꯗꯨ ꯃꯣꯏꯒꯤ ꯇꯣꯉꯥꯟ-ꯇꯣꯉꯥꯟꯕꯕꯨꯗꯤ ꯄꯩꯈꯥ ꯀꯧꯔꯛꯀꯅꯦꯕ ꯍꯨꯖꯤꯛꯀꯤ ꯑꯦꯁꯦꯁꯤ ꯖꯤꯗꯤ ꯇꯥꯥꯔꯤꯗꯣ
ꯑꯥ ꯑ
ꯑꯗꯨ ꯖꯤ ꯗꯤꯗꯨꯗ ꯂꯣꯏ ꯌꯥꯎꯗꯣꯏꯅꯦꯕ ꯖꯤꯗꯤ ꯂꯣꯏꯗꯣ ꯁꯤ ꯑꯦ ꯄꯤ ꯑꯦꯞꯀꯤ ꯑ ꯀꯩꯅꯣꯅꯦꯕ ꯑꯦꯛꯖꯥꯝꯅꯦꯕ ꯍꯧꯖꯤꯛꯀꯤ ꯑꯁꯥꯝ ꯔꯥꯏꯐꯜ ꯑꯗꯒꯤ ꯁꯤ ꯑꯥꯔ ꯄꯤ ꯑꯦꯐ ꯁꯤ ꯑꯥꯏ ꯑꯦꯁ ꯑꯦꯐ ꯕꯤ ꯑꯦꯁ ꯑꯦꯐ ꯀꯨꯝꯕꯗꯣ
ꯎꯝ ꯖꯤ ꯗꯤꯖ‌ꯦ ꯊꯥꯔꯀꯥꯟꯗ ꯃꯥ꯭ꫪꯛꯀꯤ ꯃꯇꯨꯡ ꯏꯟꯅꯥ ꯈꯟꯗ‌ꯣꯏ ꯔꯥꯕ
ꯈꯟꯗꯣꯏꯅ‌ꯦ꯫ ꯅꯪꯒꯤ ꯅꯪꯅ ꯖꯤ ꯒꯤ ꯐꯣꯝ ꯊꯥꯖꯤꯟ ꯀꯥꯟꯗꯣ꯫
ꯎꯝ
ꯑꯗꯨꯗ ꯅꯪꯒꯤ ꯄ꯭ꯔꯤꯐꯔꯦꯟꯁ ꯈꯣꯠꯅꯦꯕ ꯍꯥꯏꯗꯤ ꯅꯪꯅ ꯄꯥꯝꯕ ꯅꯪꯅ ꯁꯤꯎꯔꯄꯤꯑꯕ ꯄꯥꯝꯃꯤ ꯁꯤꯎꯔꯄꯤꯕ ꯈꯣꯗꯅꯤ ꯑꯗꯣ ꯁꯤ ꯑ ꯑꯥꯁ ꯑꯕ ꯄꯥꯝ ꯑꯍꯥꯟꯕ ꯍꯥꯏꯗꯤ ꯃꯊꯪ ꯃꯅꯥꯎ ꯅꯥꯏꯅ ꯈꯣꯠꯇꯣꯏꯕ
ꯎꯝ
ꯑꯗꯣ ꯍꯌꯦꯡ ꯅꯪꯒꯤ ꯃꯥꯔꯛꯇꯨ ꯁꯨꯔꯒꯗꯤꯅꯦ ꯄꯩꯈꯥ ꯍꯥꯏꯗꯣꯛꯑꯀꯥꯟꯗ ꯅꯪꯒꯤ ꯃꯥꯔꯛ ꯁꯨꯔꯒꯗꯤ ꯅꯪꯅ ꯁꯤ ꯑꯥꯏ ꯑꯦꯁ ꯑꯦꯐꯒꯤ ꯃꯥꯔꯁ ꯁꯨꯔꯒ ꯅꯪ ꯁꯤ ꯑꯥꯏ ꯑꯦ ꯑꯍꯥꯟꯕ ꯈꯣꯠꯄꯗꯣ ꯑꯗꯨꯗꯨ ꯐꯪꯗꯣꯏꯕ ꯁꯨꯗ꯭ꯔꯒꯗꯤ ꯐꯪꯉꯣꯏꯣ ꯅꯥꯡꯟ ꯁꯤ ꯌꯥꯏ ꯑꯥꯁ ꯑꯕꯀꯤ ꯁꯤꯌꯥ ꯑꯁꯦꯐꯀꯤ ꯀꯠ ꯑꯣꯕ ꯅꯪꯒꯤ ꯃꯊꯪ ꯃꯊꯪ ꯅꯪꯒꯤ ꯀꯩꯅꯣ ꯂꯩꯅꯤꯗꯅ ꯍꯣꯏ ꯀ ꯀꯔ ꯑꯃ ꯃꯣꯏ ꯀꯔꯠ ꯑꯃ ꯄꯤꯔꯛꯄꯗꯨꯗꯅꯦ ꯅꯪꯅ ꯑꯩꯈꯖꯤꯛ ꯁꯦꯂꯦꯛꯁꯟ ꯇꯧꯈꯤꯕꯗꯣ ꯅꯪꯅ ꯑꯍꯥꯟꯕꯗ ꯏꯁꯥꯏ ꯁꯤꯦꯞ ꯊꯝꯃꯦ ꯃꯊꯪ ꯏꯁꯥꯥꯏ ꯄꯤꯔꯞ ꯊꯝꯃꯦꯗꯅ ꯁꯨꯃꯥꯏꯅ ꯁꯨꯝ ꯊꯝꯅꯦꯕ ꯄꯣꯝ ꯊꯥꯖꯤꯟꯀꯥꯟꯗ ꯑꯗꯨ ꯍꯌꯦꯡ ꯅꯪꯒꯤ ꯃꯦꯔꯤꯠ ꯂꯤꯁꯇꯨ ꯀꯠꯂ ꯑꯣ ꯃꯥꯔꯛꯇꯨ ꯅꯪꯅ ꯁꯤ ꯑꯥꯔ ꯑꯦꯐꯁꯦ ꯐꯪꯍꯧꯗ꯭ꯔꯒꯁꯨ ꯁꯤ ꯑꯥꯔ ꯄꯤ ꯑꯦꯐꯀꯤ ꯀꯔꯣꯃ ꯌꯥꯎꯔꯒꯗꯤ ꯁꯤ ꯑꯥꯔ ꯄꯤ ꯑꯦꯐꯇ ꯑꯣꯏꯅ ꯄꯤꯔꯛꯀꯗꯣꯏꯕ ꯅꯪꯅ ꯑꯄꯥꯝꯕꯗꯣ ꯐꯪꯉꯣꯏꯗ꯭ꯔꯤꯕ ꯑꯗꯨꯃꯥꯏꯅ ꯂꯩꯕꯅꯦꯕ ꯍꯧꯔꯤꯖꯤꯇꯤ ꯊꯣꯏꯗꯣ
ꯖꯤꯗꯤꯗ ꯖꯤꯗꯤꯗ ꯂꯣꯏ ꯆꯟꯗꯣꯏꯅꯦꯕ
ꯗꯤꯜꯂꯤꯗ ꯆꯟꯗꯣꯏꯅꯤ ꯀꯩꯅꯣ ꯀꯥꯡꯕꯨꯗꯤ ꯁꯤ ꯑꯦ ꯄꯤ ꯑꯣꯐ ꯀꯥꯡꯕꯨꯗꯤ ꯑꯗꯨꯒ ꯏꯟꯗꯤꯌꯥꯟ ꯑꯥꯔꯃꯤ ꯆꯪꯒꯦ ꯍꯥꯏꯔꯒꯅ ꯇꯣꯉꯥꯟꯅ ꯃꯣꯏꯒꯤ ꯇꯣꯉꯥꯟꯅ ꯔꯤꯀ꯭ꯔꯨꯠꯃꯦꯟ ꯏꯟꯗꯤꯌꯟ ꯑꯔꯃꯤꯒꯤꯗꯤ ꯇꯣꯉꯥꯟ ꯂꯩꯕ
ꯎꯝ
ꯑꯗꯨꯒꯨꯝꯕꯗꯣ ꯑꯣꯏꯅ ꯆꯪꯒꯗꯕ ꯖꯤꯗꯤ ꯑꯣꯏꯅ ꯆꯪꯒꯦ ꯍꯥꯏꯔꯣ
ꯖꯤꯗꯤꯗꯣ ꯇ꯭ꯔꯥꯏ ꯇꯧꯒꯦ ꯇꯧꯕꯅꯤ ꯑꯩ ꯆꯍꯤ ꯁꯨꯗꯦ ꯍꯟꯗꯛ ꯐꯣꯝꯤꯂꯞ ꯇꯥꯍꯧꯒꯦ ꯗꯧꯕꯅꯤ ꯆꯩ ꯁꯨꯔ ꯇꯝꯗꯕ
ꯆꯍꯤ ꯇꯔꯥꯇꯔꯦꯠ ꯃꯈꯥꯏꯗꯒꯨꯝ ꯇꯧꯕꯅꯤ
ꯎꯝ ꯇꯔꯥꯅꯤꯄꯥꯟ ꯑꯣꯏꯒꯨꯝ ꯇꯧꯕꯅꯤ
ꯑꯣ ꯇꯔꯥꯅꯤꯄꯥꯟ ꯑꯗꯨꯝ ꯇꯧꯒꯟꯅꯤꯁꯦ ꯑꯗꯨꯗꯤ ꯇꯧꯈꯤꯂꯣ ꯑꯗꯨ ꯇꯧꯖꯤꯜꯂꯒ ꯄꯩꯈꯥꯗ ꯊꯥꯔꯣ ꯑꯗꯣ ꯃꯍꯥꯛꯄꯨꯗꯤ ꯀꯩꯅꯣꯗꯒꯤꯩ ꯈꯟꯅꯦꯕ ꯑꯍꯥꯟꯕꯒꯤ ꯈꯟꯕ ꯁꯦꯂꯦꯛꯁꯟ ꯈꯟꯕꯗꯣ
ꯎꯝ
ꯑꯍꯥꯟꯕꯩ ꯁꯦꯂꯦꯛꯁꯟ ꯈꯟꯕꯗꯨꯗꯤ ꯃꯥ ꯍꯨꯝꯐꯨ ꯑꯗꯨꯋꯥꯏꯗ ꯈꯟꯕꯅꯦꯕ
ꯎꯝ
ꯑꯗꯣ ꯍꯌꯦꯡ ꯃꯦꯔꯤꯠ ꯃꯦꯔꯤꯠꯇ ꯌꯥꯎꯔꯛꯑꯣꯏꯗꯕ ꯃꯦꯔꯤꯇꯥ ꯌꯥꯎ ꯍꯥꯏꯗꯤ ꯅꯣꯏ ꯑꯣꯕꯤꯁꯤ ꯅꯇ꯭ꯔꯣ
ꯑꯣꯕꯤ ꯑꯦꯁꯤꯅꯤ
ꯅꯣꯏ ꯑꯦꯁꯤ ꯅꯠꯇ꯭ꯔꯣ ꯑꯦꯁꯤꯗꯨꯗꯤ ꯑꯥꯇꯤꯒ ꯊ꯭ꯔꯤ ꯑꯗꯨꯋꯥꯏ ꯐꯪꯒꯅꯤ ꯑꯗꯨꯝ ꯈꯜꯂꯅꯤ ꯕꯤ ꯑꯦꯁ ꯑꯦꯐꯇ
ꯎꯝ
ꯁꯤ ꯑꯥꯏ ꯑꯦꯁ ꯑꯦ ꯐꯪꯒꯦꯒꯅ ꯍꯟꯗ꯭ꯔꯦꯗ ꯌꯧꯍꯟꯒꯗꯕ ꯁꯤ ꯑꯥꯔ ꯄꯤ ꯑꯦꯐ ꯐꯪꯒꯦ ꯍꯥꯏꯔꯒꯅ ꯅꯥꯏꯟꯇꯤ ꯃꯊꯛ
ꯎꯝ
ꯑꯗꯨꯒ ꯕꯤ ꯑꯦꯁ ꯑꯦꯐꯅ ꯑꯦꯠꯇꯤꯒ ꯊ꯭ꯔꯤꯗꯒꯤ ꯍꯧꯒꯅꯦꯕ ꯀꯔ ꯃꯔꯛꯇꯣ
ꯎꯝ ꯃꯣꯏ ꯁꯨꯃꯥꯏꯅ ꯍꯥꯏ ꯃꯥ ꯈꯦꯠꯅꯔꯤꯁꯦ
ꯎꯝ
ꯀꯣꯞꯇ ꯈꯦꯠꯅꯩꯔꯥ ꯀꯩꯅꯣ ꯁꯛꯇꯤꯒꯤꯔꯣ ꯀꯩꯅꯣꯕ
ꯇꯣꯂꯣꯞꯕꯤ ꯅꯠꯇꯦ ꯃꯤꯅ ꯃꯤꯅ ꯍꯦꯟꯅ ꯄꯥꯝꯅꯕꯗꯣ ꯃꯤꯅ ꯈ꯭ꯋꯥꯏꯗꯒꯤ ꯌꯥꯝꯅ ꯆꯪꯅꯕ ꯍꯣꯠꯅꯕꯗꯣ
ꯑꯣꯥ
ꯑꯗꯨꯏꯗꯨꯅ ꯑꯗꯨꯏꯗꯨꯅ ꯄ꯭ꯔꯥꯏꯌꯣꯔꯤꯇꯤꯗꯨꯝ ꯃꯀꯣꯛꯇ ꯊꯝꯕ ꯆꯩꯁꯦꯕꯥ ꯍꯥꯏꯁꯦ ꯔꯤꯛꯁ ꯂꯩꯇꯦꯗꯅ ꯅꯪ ꯉꯁꯤ ꯏꯌꯥꯔꯄꯣꯔꯠ ꯉꯥꯛꯄꯗꯨꯗꯤ ꯔꯤꯛꯁ ꯑꯃ
ꯑꯣ ꯃꯣꯏꯅ ꯑꯦꯛꯄꯣꯔ ꯉꯥꯛꯄ ꯑꯣꯏꯗꯕ
ꯍꯣꯏ ꯁꯤ ꯑꯥꯏ ꯑꯦꯁ ꯑꯦꯐ ꯍꯥꯏꯔꯣ ꯁꯦꯟꯇ꯭ꯔꯦꯜ ꯏꯟꯗꯁꯇ꯭ꯔꯤꯌꯦ ꯁꯦꯀ꯭ꯌꯨꯔꯤꯇꯤ ꯐꯣꯔꯁ ꯍꯥꯏꯕꯅꯦꯕ ꯏꯟꯗꯁꯇ꯭ꯔꯤ ꯉꯥꯛꯅꯕꯅꯦꯕ ꯥꯏꯁꯦ ꯋꯥꯁꯦ ꯑꯗꯣ ꯃꯣꯏꯗꯤ ꯌꯥꯝ ꯄꯣꯠꯀꯨꯝꯕ ꯅꯪꯅ ꯕꯦꯡ ꯊꯥꯖꯪ ꯀꯥꯟꯅ ꯂꯩꯗꯣ
ꯎꯝ
ꯑꯗꯨꯒꯨꯝꯕꯗꯣ ꯑꯗꯨꯒ ꯀꯩꯅꯣ ꯑꯁꯤꯒꯤꯒꯤ ꯑꯩꯈꯣꯏꯒꯤ ꯑꯦꯝ ꯑꯦꯜ ꯑꯦꯒ ꯉꯥꯛꯏꯕ ꯑꯗꯒꯤ ꯀꯩꯅꯣ ꯀꯩꯅꯣ ꯍꯥꯏꯥꯏꯁꯦ ꯆꯤꯞ ꯃꯤꯅꯤꯁꯇꯔ ꯉꯥꯏꯗꯣ
ꯎꯝ
ꯑꯗꯨꯒꯨꯝꯕꯗꯨꯅ ꯏꯁꯥꯥꯏꯁꯦꯞꯇꯅꯦ ꯑꯍꯩ ꯑꯍꯩꯕ ꯍꯌꯦꯡ ꯃꯣꯏ ꯇꯣꯉꯥꯟꯅ ꯈꯟꯗꯣꯛꯂꯛꯀꯅꯦꯕ ꯅꯨꯡꯆꯪ ꯑꯗꯨꯒꯨꯝꯕ ꯆꯪꯖꯒꯦ ꯍꯥꯏꯕ ꯀꯥꯡꯕꯨ ꯑꯗꯨꯒꯨꯝꯕꯗꯨꯅꯦꯕ ꯑꯁꯤ ꯉꯥꯛꯍꯜꯂꯤꯁꯦ ꯑꯁꯦꯡ ꯑꯥꯁꯦꯡꯕ ꯉꯥꯛꯇꯥꯅꯦ ꯄꯣꯠꯇ ꯂꯩꯕ ꯑꯗꯒꯤ ꯕꯦꯡꯗ ꯀꯩꯗ ꯂꯩꯕ ꯃꯣꯏꯗ ꯁꯋꯥꯏ ꯁꯥ ꯉꯥꯛꯇꯅꯤ ꯃꯣꯏꯅ ꯏꯟꯗꯁꯇ꯭ꯔꯤ ꯉꯥꯛꯀꯗꯕ ꯁꯤ ꯑꯥꯔ ꯄꯤ ꯑꯦꯐ ꯍꯥꯏꯗꯨꯅ ꯁꯦꯟꯇ꯭ꯔꯦꯜ ꯔꯤꯖꯥꯕ ꯄꯨꯂꯤꯁ ꯐꯣꯔꯁ ꯍꯥꯏꯗꯨꯅ ꯃꯣꯏꯅ ꯑꯃꯨꯛ ꯅꯣꯡꯃꯩ ꯀꯥꯞꯅꯕ ꯃꯐꯝ ꯊꯥꯖꯤꯜꯂꯤꯗꯣ
ꯎꯝ
ꯑꯗ ꯕꯤ ꯑꯦꯁ ꯑꯦꯐ ꯀꯪꯕꯨꯅ ꯕꯣꯔꯗꯔ ꯉꯥꯛꯅꯕꯅꯦꯕ ꯕꯣ ꯁꯦꯀꯨꯔꯤꯇꯤ ꯐꯣꯔꯁ ꯕꯣꯔꯗꯔ ꯉꯥꯛꯅꯕ ꯑꯩꯈꯣꯏ ꯃꯅꯤꯄꯨꯔꯒꯤꯁꯨ ꯁꯤꯕ ꯃꯦꯟꯃꯥꯔ ꯃꯌꯥꯗ ꯂꯩꯕ ꯑꯥ ꯀꯩꯅꯣꯗ ꯂꯥꯗꯥꯛꯇ ꯂꯩꯕ ꯑꯗꯩ ꯀꯩꯅꯣꯒ ꯉꯔꯥꯡ ꯂꯩꯗꯣ ꯑꯗꯨ ꯕꯤ ꯑꯦꯁ ꯑꯦꯐ ꯀꯥꯡꯕꯨ ꯑꯗꯩ ꯑꯥꯏ ꯇꯤ ꯕꯤ ꯄꯤ ꯍꯥꯏꯕ ꯑꯃ ꯑꯃꯒ ꯂꯩ ꯑꯗꯨꯁꯨ ꯌꯥꯎꯗꯣꯏꯅꯦ ꯍꯧꯖꯤꯛꯀꯤꯗꯣ ꯏꯟꯗꯣ ꯇꯤꯕꯤꯇꯤꯌꯥꯟ ꯄꯨꯂꯤꯁ ꯐꯣꯔꯁ ꯍꯥꯏꯗꯣ ꯑꯗꯨꯅ ꯑ ꯆꯤꯅꯥ ꯕꫭ ꯇꯗ ꯂꯩꯗꫭꯏꯕ ꯑꯗꯨꯒ ꯀꯩꯅꯣꯗꯣ ꯑꯁꯥꯝ ꯔꯥꯏ ꯀꯥꯡꯕꯨꯁꯤꯅꯦꯕ ꯌꯥꯝ ꯅꯨꯡꯉꯥꯏꯔꯤꯁꯦ
ꯎꯝ
ꯁꯤ ꯑꯥꯏ ꯑꯦꯁ ꯑꯦꯐ ꯇꯨꯅ ꯈ꯭ꯋꯥꯏ ꯅꯨꯡꯉꯥꯏꯔꯦꯀꯣ ꯑꯗꯨꯒꯤ ꯃꯊꯪꯗ ꯑꯁꯥꯝ ꯔꯥꯏ ꯐꯟ ꯅꯦꯕꯥ ꯅꯨꯡꯉꯥꯏꯔꯤꯁꯦ ꯑꯁꯥꯝ ꯔꯥꯏꯐꯜꯅ ꯅꯨꯡꯉꯥꯏꯔꯤꯁꯦ ꯀꯩꯒꯤꯅꫭ ꯍꯥꯏꯔꯗꯤꯒꯤ ꯑꯩꯈꯣꯏꯒꯤ ꯅꯣꯔꯠ ꯏꯁꯇ ꯑꯗꯨꯝ ꯇꯥꯗꫭꯏꯅꯦꯕ ꯅꯪ ꯑꯇꯣꯞꯄ ꯃꯐꯝ ꯑꯃꯨꯛ ꯆꯠꯂꯣꯏꯕ ꯎꯝ ꯅꯣꯔꯠ ꯏꯁꯇꯗ ꯑꯗꯨꯝ ꯂꯩꯗꯣꯏꯕ ꯑꯗꯨꯅ ꯃꯥꯛꯇꯨ ꯆꯥꯝꯃ ꯌꯧꯍꯜꯂꯣ ꯑꯗꯨꯑꯣꯏꯗꯤ ꯅꯪ ꯑꯗꯨꯝ ꯁꯤ ꯑꯥꯏ ꯑꯦꯁ ꯑꯦꯐ ꯐꯪꯒꯅꯤ ꯑꯗꯨꯒ ꯏꯌꯥꯔꯄꯣꯔꯠꯇ ꯅꯪ ꯀꯩꯅꯣ ꯇꯧꯔꯁꯨ ꯅꯪ ꯊꯕꯛ ꯇꯧꯔꯦꯗꯤ ꯌꯦꯡꯉꯨ ꯅꯪ ꯑꯇꯣꯞꯄ ꯁꯤ ꯑꯥꯔ ꯄꯤ ꯑꯦꯐ ꯑꯣꯏꯔꯣ ꯑꯗꯩ ꯑꯁꯥꯝ ꯔꯥꯏꯐꯜ ꯑꯣꯏꯔꯣ ꯑꯇꯣꯞꯄ ꯑꯥꯏ ꯇꯤ ꯄꯤ ꯄꯤ ꯒꯨꯝꯕ ꯆꯪꯈ꯭ꯔꯗꯤ ꯅꯪ ꯅꯪ ꯅꯨꯄꯤ ꯑꯉꯥꯡ ꯄꯨꯖꯤꯟ ꯌꯥꯥꯔꯔꯣꯏ
ꯎꯝ
ꯅꯪ ꯁꯤ ꯑꯥꯏ ꯁꯤ ꯑꯥꯏ ꯑꯦꯁ ꯑꯦꯐ ꯑꯣꯏꯔꯗꯤ ꯑꯁꯤ ꯏꯌꯥꯔꯄꯣꯔꯠꯇ ꯂꯩꯕꯁꯤꯗꯤ ꯀ꯭ꯋꯥꯇꯔ ꯂꯧꯔꯒ ꯅꯨꯡꯉꯥꯏꯅ ꯅꯨꯄꯤ ꯑꯉꯥꯡ ꯄꯨꯁꯤꯜꯗ ꯂꯩ ꯌꯥꯔꯅꯤ ꯑꯗꯨꯅꯅꯤ ꯃꯣꯏꯅ ꯄ꯭ꯔꯥꯏꯌꯣꯔꯤꯇꯤꯗꯣ ꯃꯀꯣꯛꯇ ꯂꯩꯔꯤꯁꯦ ꯃꯣꯏꯅ ꯃꯀꯣꯛꯅꯦꯕ ꯃꯣꯏꯅ ꯃꯥꯔꯛ ꯈ꯭ꯋꯥꯏ ꯋꯥꯡꯕ ꯗꯣ ꯃꫭꯏ ꯑꯣꯏꯍꯟꯕ
ꯃꯥꯛ ꯄꯨꯂꯞꯁꯤ ꯃꯥꯛ ꯀꯌꯥꯅꯣꯕ
ꯋꯥꯟ ꯑꯩꯇꯤꯒꯤ ꯊꯥꯗꯣꯏꯅꯦꯕ
ꯎꯝ
ꯏꯝ ꯅꯠꯇꯦ ꯋꯥꯟ ꯑꯩꯇꯤꯒꯤ ꯅꯠꯇꯦ ꯋꯥꯟ ꯁꯤꯛꯁꯇꯤꯒꯤ ꯀꯣꯏꯁꯟ ꯑꯦꯠꯇꯤ ꯍꯪꯉꯛꯀꯅꯦꯕ ꯀꯣꯏꯁꯟ ꯑꯦ ꯇꯤꯗꯨꯗ ꯃꯥꯔꯛ ꯑꯅꯤ ꯑꯅꯤ ꯋꯥꯟ ꯁꯤꯛꯁꯇꯤꯒꯤ ꯊꯥꯒꯗꯕ ꯑꯗ ꯋꯥꯟ ꯁꯤꯁꯇꯤꯗꯨꯗ ꯆꯥꯝꯃ ꯌꯧꯔꯒꯗꯤ ꯅꯪ ꯁꯤ ꯑꯥꯏ ꯑꯦꯁ ꯑꯦꯐ ꯐꯪꯉꯅꯤ
ꯎꯝ
ꯇꯤ ꯑꯕꯕ ꯐꯪꯉꯒꯅ ꯅꯪ ꯁꯤ ꯑꯥꯔ ꯄꯤ ꯑꯦꯐ ꯐꯪꯗꯣꯏꯕ
ꯎꯝ
ꯑꯗꯨꯒ ꯑꯩꯠꯇꯤ ꯑꯩꯠꯇꯤ ꯊ꯭ꯔꯤꯗꯩꯅ ꯅꯥꯏꯟꯇꯤ ꯐꯥꯎ ꯑꯣꯏꯔꯒꯅ ꯅꯪ ꯕꯤ ꯑꯦꯁ ꯑꯦꯐ ꯐꯪꯒꯅꯤ
ꯑꯗꯨꯃꯥꯏꯅ ꯂꯩꯕꯅꯦ
ꯎꯝ
ꯑꯗꯨꯝ ꯈꯔ ꯄꯥꯔꯗꯤ ꯑꯗꯨꯝ ꯈꯜꯂꯅꯤ
ꯅꯦ ꯅꯦꯒꯦꯇꯤꯚ ꯀꯌꯥꯝ ꯋꯥꯡꯒꯦ ꯃꯣꯏ ꯅꯦꯒꯦꯇꯤꯞ ꯃꯥꯔꯛꯀꯤꯡ ꯀꯌꯥ
ꯅꯦꯒꯦꯇꯤꯞ ꯃꯥꯔꯀꯤꯡ ꯂꯩ ꯀꯩꯅꯣ ꯋꯥꯟ ꯕꯥꯏ ꯋꯥꯟ ꯕꯥꯏ ꯐꯣꯔ ꯑꫭꯏꯒꯨꯝ ꯇꯧꯕꯅꯤ ꯃꯔꯤ ꯂꯥꯟꯕꯗ ꯑꯃ ꯀꯛꯇꯣꯏꯕ
ꯏꯪꯂꯤꯁꯦꯇ ꯃꯛ ꯀꯦ ꯅꯣ ꯏꯪꯂꯤꯁ ꯀꯌꯥ ꯀꯌꯥ ꯃꯥꯔ ꯀꯌꯥ ꯀꯌꯥ ꯑꯣꯏ꯫
ꯀꯣꯏꯁꯟꯅꯦ ꯀꯣꯢꯁꯟ ꯀꯨꯟ ꯀꯨꯟ ꯍꯥꯏ ꯍꯪꯉꯦꯕ ꯁꯖꯦꯛ ꯑꯃ ꯃꯃ ꯁꯕꯖꯦꯛ ꯃꯔꯤ ꯂꯩ ꯅꯥ ꯃꯦꯠꯅꯦ ꯔꯤꯖꯅꯤꯡ ꯅꯦ ꯏꯪꯂꯤꯁꯅꯦ ꯑꯗꯣ ꯖꯤ ꯑꯦꯁ ꯆꯥ ꯃꯔꯤꯁꯤꯗꯅꯦ ꯀꯣꯏꯁꯟ ꯀꯨꯟ ꯀꯨꯟ ꯍꯪꯗꯣꯏꯅꯦꯕ꯫ ꯀꯨꯟꯀꯨꯟꯗꯨ ꯑꯗ‌ꯣ ꯃꯥꯥꯟ ꯅꯤꯐꯨ ꯅꯤꯐꯨ ꯑꯣꯏꯗꯣꯏꯕ
‌ꯑꯣ‌꯬꯬
ꯑꯗꯨꯗ ꯅꯪ ꯀꯔꯤ
ꯀꯝꯕ ꯀꯩꯅꯣꯅꯣꯕ ꯍꯥꯏꯗꯤ ꯈꯔ ꯌꯥꯝꯅ ꯂꯨꯔꯤꯁꯦ
ꯈꯔ ꯌꯥꯝ ꯂꯨꯔꯤꯁꯦ꯫ ꯁꯤꯔꯣ ꯖꯤ ꯑꯦꯁ ꯖꯤ ꯑꯦꯁ ꯇꯨꯅꯦꯕ ꯂꯨꯔꯤꯁꯤ
ꯎꯝ
ꯖꯤ ꯑꯦꯁꯇꯨꯗꯤ ꯌꯥꯝ ꯇꯧ ꯉꯝꯃꯔꯣꯏ꯫ ꯔꯤꯖꯟꯅꯤꯡ ꯑꯩꯈꯣꯏꯅ ꯇꯧꯔꯤꯁꯦ ꯑꯌꯥꯝꯕꯅ ꯔꯤꯖꯟꯅꯤꯡꯅꯦ ꯏꯪꯂꯤꯁꯅꯦ ꯃꯦꯠꯁꯅꯦ ꯑꯍꯨꯝꯁꯤ ꯇꯧꯒꯗꯕ ꯖꯤ ꯑꯦꯁꯇꯣ ꯌꯥꯝ ꯂꯤꯡ ꯃꯤ ꯑꯣꯏꯔꯒꯗꯤ ꯌꯥꯝ ꯇꯧꯕꯥꯅꯤꯀ‌ꯣ ꯑꯗꯨꯒ ꯌꯥꯝ ꯂꯤꯡꯕ ꯍꯥꯏꯁꯦ꯫ ꯖꯤ ꯑꯦꯁ ꯍꯦꯛꯇ ꯌꯥꯝ ꯂꯤꯡꯕꯕꯁꯦ ꯍꯦꯛꯇ ꯂꯩꯇꯦꯕ ꯑꯩꯈꯣꯏ ꯃꯅꯤꯄꯨꯔꯗꯗꯤ꯫ ꯃꯅꯤꯄꯨꯔ ꯃꯆꯥ ꯒꯩꯁꯦ ꯖꯤ ꯑꯦꯁ ꯌꯥꯝ ꯁꯣꯜꯂꯦꯕ ꯑꯗꯨꯒ ꯍꯧꯖꯤꯛ ꯔꯤꯖꯅꯤꯡꯅꯦ ꯑꯗꯨꯒ ꯀꯩꯅꯣꯒ ꯏꯪꯂꯤꯁꯀ ꯃꯦꯠꯁꯀꯗ ꯐꯨꯒꯠꯀꯗꯣꯏꯕ꯫ ꯀꯨꯟ ꯀꯨꯟꯗꯨꯗ ꯔꯤꯖꯅꯤꯡꯗ ꯅꯪ ꯀꯩꯅꯣ ꯇꯧꯗ꯭ꯔꯗꯤ ꯌꯥꯗ꯭ꯔꯦ ꯇꯔꯥꯅꯤꯄꯥꯟꯃꯨꯛ ꯇꯧꯗ꯭ꯔꯗꯤ ꯌꯥꯗ꯭ꯔꯦ ꯔꯤꯖꯅꯤꯡꯒꯤ ꯐꯨꯜ ꯇꯧꯒꯗꯕꯅꯦꯕ ꯔꯤꯖꯅꯤꯡꯗꯤ ꯌꯥꯝꯄꯥꯛ ꯃꯥꯡꯍꯟ ꯌꯥꯗꯦ ꯔꯤꯖꯅꯤꯡ ꯐꯨꯜ
ꯎꯝ꯫
ꯑꯗꯨꯒ ꯀꯩꯅꯣꯗꯣ ꯔꯤꯖꯅꯤꯡ ꯐꯨꯜ ꯇꯧꯔꯅꯤ ꯃꯦꯠꯁꯇ ꯀꯣꯏꯁꯟ ꯇꯔꯥꯃꯉꯥ ꯇꯧꯔꯅꯤ ꯀꯨꯟꯒꯤ ꯃꯅꯨꯡꯗ ꯇꯔꯥꯃꯉꯥꯃꯨꯛ ꯇꯧꯔꯅꯤ ꯑꯗꯨꯒ ꯏꯪꯂꯤꯁꯇ ꯀꯣꯏꯁꯟ ꯇꯔꯥꯃꯉꯥꯃꯨꯛꯃꯨꯛ ꯇꯧꯔꯅꯤ꯫ ꯑꯗꯨ ꯀꯨꯟꯊ꯭ꯔꯥ ꯂꯩꯔꯗ꯭ꯔꯥ ꯑꯗꯨꯗꯤ ꯌꯥꯡꯈꯩ ꯍꯦꯟꯗ꯭ꯔꯣ ꯏꯪꯂꯤꯁꯂꯣ? ꯏꯪꯂꯤꯁ ꯇꯨ ꯌꯥꯝ ꯂꯨꯔꯣꯏ ꯄꯤꯖꯤꯒꯤꯗꯤ ꯔꯣꯖꯅꯤꯡ ꯃꯦꯠꯁ ꯑꯩꯁ ꯏꯪꯂꯤꯁꯇꯣ ꯌꯥꯝ ꯂꯨꯔꯣꯏꯕ ꯀꯩꯅꯣꯒꯤ ꯄꯤꯖꯤꯒꯤꯗꯤ꯫ ꯃꯥꯔꯛꯇꯣ ꯑꯩꯅ ꯍꯥꯏꯁꯤꯅꯤ ꯅꯪ ꯏꯪꯂꯤꯁꯀ ꯔꯤꯖꯅꯤꯡꯒꯗꯨꯗ ꯇꯔꯥꯉꯥ ꯇꯔꯥꯉꯥ ꯇꯧꯕꯗꯣ ꯀꯨꯟꯊ꯭ꯔꯥ ꯂꯩꯔꯗ꯭ꯔꯥ ꯀꯨꯟꯊ꯭ꯔꯥꯗꯨꯗ ꯀꯩꯅꯣꯅꯤ ꯇꯧꯗꯣꯏꯅꯦꯕ ꯅ ꯅꯪꯅ ꯐꯪꯗꯣꯏꯗꯣ ꯐꯣꯔꯇꯤꯅꯦꯕꯀꯣ ꯀꯣꯏꯁꯟ ꯐꯣꯔꯇꯤꯅꯦ ꯇꯧꯗꯣꯏꯁꯦ ꯐꯣꯔꯇꯤ ꯇꯧꯕ ꯃꯇꯝꯗ ꯐꯤꯐꯇꯤ ꯇꯧꯗꯣ ꯐꯤꯐꯇꯤ ꯇꯧꯗ ꯌꯥꯗꯦꯕ ꯍꯥꯏꯗꯤ ꯁꯤꯌꯥꯏꯗ ꯐꯪꯒꯦ ꯍꯥꯏꯔꯗꯤ ꯐꯤꯐꯇꯤ ꯇꯧꯗꯣꯏꯅꯦ ꯀꯣꯏꯁꯟ ꯐꯤꯐꯇꯤ ꯑꯗꯣ ꯐꯤꯐꯇꯤꯗꯣ ꯀꯣꯏꯁꯟ ꯔꯤꯖꯅꯤꯡꯗꯨꯗꯤ ꯐꯨꯟ ꯇꯧꯗ ꯌꯥꯔꯣꯏꯕ ꯔꯤꯖꯅꯤꯡꯗꯨ ꯑꯩꯠꯇꯤꯟꯒꯨꯝꯕ ꯇꯧꯕ ꯃꯦꯠꯗ ꯐꯤꯞꯇꯤꯟ ꯑꯗꯨꯒ ꯀꯩꯅꯣꯗ ꯐꯤꯞꯇꯤꯟꯃꯨꯛ ꯇꯧꯕ꯫ ꯑꯗꯨꯀꯥꯟꯗ ꯖꯤ ꯑꯦꯁꯇꯁꯨ ꯀꯣꯏꯁꯟ ꯃꯔꯤ ꯃꯉꯥ ꯑꯃꯛ ꯈꯣꯠꯀꯥꯟꯗ ꯑꯗꯨꯝ ꯐꯤꯐꯇꯤ ꯍꯥꯏꯁꯦ ꯑꯗꯨꯝ ꯌꯧꯅꯦꯕ ꯑꯗꯨꯀꯥꯟꯗꯅꯦ ꯅꯪ ꯈꯟꯗꯣꯏꯁꯦ ꯁꯤ ꯑꯥꯏ ꯑꯦꯁꯦꯇ ꯍꯣꯏ ꯑꯇꯣꯞꯄ ꯅꯪꯅ ꯇꯥꯔꯀꯥꯟꯗ ꯑꯩꯠꯇꯤ ꯈꯤꯇꯪ ꯍꯦꯟꯕꯗꯨꯗꯤ ꯑꯃꯨꯛ ꯕꯤ ꯑꯦꯁ ꯈꯟꯅꯤ ꯈꯟꯗꯣꯏꯅꯦ ꯑꯗꯣ ꯕꯤ ꯑꯦꯁꯁꯦ ꯐꯪꯗꯣꯏꯅꯦꯕ꯫ ꯑꯗꯨ ꯄꯥꯔꯤꯉꯩꯗꯨꯗ ꯈꯔꯒ ꯍꯦꯟꯅ ꯄꯥꯁꯤꯜ ꯍꯧꯔꯒ ꯆꯥꯝꯃ ꯍꯦꯜꯂꯒ ꯁꯤ ꯑꯥꯏ ꯁꯦꯞ ꯐꯪꯕꯗꯨꯅ ꯐꯠꯇ꯭ꯔꯣ꯫ ꯅꯣꯡꯃꯩꯁꯨ ꯀꯥꯞ ꯑꯣ ꯌꯥꯝ ꯅꯨꯡꯉꯥꯏ ꯅꯨꯄꯤ ꯑꯉꯥꯡ ꯂꯩꯕꯅꯤꯅ꯫ ꯅꯪ ꯑꯃꯗꯤ ꯅꯪ ꯅꯣꯡꯉꯥꯟ ꯕꯗꯒꯤ ꯅꯨꯃꯤꯠ ꯇꯥꯐꯥ ꯀꯣꯆꯠ ꯆꯠꯂꯅꯤ ꯑꯃꯅ ꯑꯥ ꯎꯟ ꯃꯔꯛꯇ ꯈꯔ ꯂꯩ ꯑꯗꯩꯗꯤ ꯅꯨꯄꯤ ꯑꯉꯥꯡꯁꯨ ꯍꯣꯢ ꯍꯣꯢ ꯀꯥꯟꯅꯗꯦꯗꯅ ꯑꯩꯈꯣꯏꯅ ꯊꯕꯛ ꯄꯩꯁꯥꯒꯤꯅꯤꯗꯅ
ꯎꯝ꯫
ꯌꯥꯔꯦ ꯑꯃꯨꯛ ꯑꯃꯨꯛ ꯇꯧꯔꯛꯑꯒꯦ ꯊꯝꯃꯒ
ꯍꯣ ꯍꯣꯏ꯫